ꯕꯥꯏ ꯑ ꯍ ꯇꯥꯕ꯭ꯔ
ꯆꯁ ꯄꯄꯅꯦ
ꯍꯥ
ꯑꯥ
ꯉꯁꯥꯏꯗꯣ ꯇꯦꯟ ꯃꯤꯅꯤꯠꯁ ꯐꯥꯕꯒꯤ ꯃꯁꯥꯅ ꯑꯣ ꯑꯣꯐ ꯇꯧꯕꯖꯥꯠꯂꯀꯣ
ꯑꯣ ꯑꯣ ꯇꯦꯟ ꯇꯦꯟ ꯀꯩꯅꯣ ꯇꯧꯔꯗꯤ ꯑꯗꯨꯝ ꯑꯣꯐ ꯇꯧ ꯑꯗꯨꯒ ꯑꯃꯨꯛ ꯀꯩꯅꯣ ꯇꯧꯕꯗ ꯑꯗꯨꯗ
ꯑꯥ ꯃꯁꯥꯅ ꯇꯧꯕ꯭ꯔꯥ ꯑꯗꯨꯗꯣ
ꯎꯝ ꯎꯝ ꯅꯪꯅ ꯇꯧꯕ ꯑꯣꯏꯔꯝꯅꯤꯗ
ꯑꯩꯩ ꯇꯧꯗꯦ
ꯀꯅꯥꯅ ꯇꯧꯔꯁꯨ ꯑꯩ ꯈꯪꯗꯦꯍꯦ ꯑꯩ ꯑꯩꯅ
ꯀꯥꯏꯗꯦꯗꯤ
ꯎꯝ ꯅꯪ ꯀꯔꯤ ꯍꯥꯏꯕ꯭ꯔꯣ ꯇꯦꯛꯁꯀꯤꯗꯣ
ꯑꯗꯨꯔꯣ ꯑꯩ ꯍꯣꯔꯦꯟ ꯍꯥꯏꯔꯒꯦ ꯁꯤꯗꯗꯤ ꯅꯨꯡꯉꯥꯏꯇꯦꯕ ꯑꯗꯨꯒꯤ
ꯃꯣꯏ ꯇꯥꯕ꯭ꯔꯥ ꯑꯣ
ꯕꯥꯏ ꯅꯪ ꯅꯍꯥꯟ ꯀꯩꯅꯣꯗꯣ ꯑꯦꯁꯥꯏꯃꯦꯟ ꯁꯃꯤꯠ ꯇꯧꯕꯗꯣ ꯑꯥ ꯀ꯭ꯂꯥꯁ ꯌꯥꯎꯗꯕꯤꯗ ꯇꯧꯔꯣ ꯅꯠꯇ꯭ꯔꯗꯤ ꯌꯥꯎꯔꯒ ꯇꯧꯔꯤꯔꯣ
ꯑꯦꯁꯥꯏꯟꯃꯦꯟꯗꯨꯝ ꯁꯝꯃꯤꯠ ꯇꯧꯕꯗꯨꯔꯥ
ꯑꯥꯎ
ꯑꯗꯨꯝ ꯄꯤꯌꯦꯅ ꯑꯣ ꯑꯈꯣꯏꯗꯨ ꯄꯤꯔꯒꯗꯤ ꯍꯜꯂꯦ ꯑꯗꯨ ꯅꯨꯃꯤꯠꯇꯣ ꯅꯪꯅ ꯑꯩ ꯍꯪꯉꯝꯃꯦ ꯍꯥꯏꯌꯦꯅꯦ ꯑꯩ ꯀꯣ ꯂꯥꯛꯀꯦꯔꯅ
ꯑꯣ ꯑꯣ ꯍꯪꯉꯦ ꯍꯪꯉꯦ ꯚꯥꯏ ꯑꯩ ꯀꯩꯅꯣ ꯍꯥꯏꯒꯦ ꯅꯪ ꯑꯩꯈꯣꯏ ꯑꯦꯛꯖꯥꯝ ꯑꯦꯛꯖꯥꯝ ꯂꯣꯏꯔꯒꯀꯣ
ꯎꯝ
ꯀꯥꯏ ꯆꯠꯇꯣꯏ ꯂꯩꯒꯦ
ꯍꯟꯗꯛꯀꯤ ꯑꯦꯛꯖꯥꯝ ꯔꯣ
ꯑꯥꯎ ꯂꯣꯏꯔꯒ
ꯎꯝ ꯎꯝ ꯈꯪꯗꯦ ꯑꯩꯈꯣꯏ ꯁꯤꯅꯤꯌꫪꯈꯣꯏꯅ ꯂꯣꯛꯇꯥꯛ ꯆꯠꯁꯦ ꯍꯥꯏꯅ ꯀꯧꯏꯤꯅꯦ
ꯗꯦꯠ ꯀꯌꯥꯗꯥ
ꯈꯪꯗꯦ ꯍꯥꯏꯅꯗ꯭ꯔꯤꯗꯨꯗꯣ
ꯑꯗꯨ ꯑꯣꯏꯔꯒꯗꯤ ꯑꯩ ꯗꯦꯠ ꯑꯃꯨꯛ ꯍꯥꯏꯔꯛꯀꯦ
ꯎꯝ
ꯖꯨꯂꯥꯏ ꯑꯗꯨꯋꯥꯏꯗ ꯌꯥꯕ꯭ꯔꯣ ꯐꯥꯔꯁ ꯋꯤꯛꯇ
ꯑꯩꯈꯣꯏ ꯊꯦꯡꯅꯖꯦ ꯍꯥꯏꯕ꯭ꯔꯥ
ꯍꯣꯏ
ꯎꯝ
ꯃꯣꯏ ꯑꯇꯩꯁꯨ ꯍꯥꯏꯁꯦ
ꯌꯥꯏꯌꯦ ꯑꯗꯨꯕꯨ ꯅꯍꯥꯟꯗꯣ
ꯑꯥ
ꯑꯥ ꯚꯦꯂꯦꯟꯇꯤꯅꯥꯒꯤ ꯃꯄꯥꯁꯤꯕꯗꯨ ꯆꯠꯀꯦ ꯍꯥꯏꯕ ꯅꯠꯇ꯭ꯔꯥ
ꯑꯥ
ꯀꯅꯤ ꯍꯥꯏꯌꯦꯕꯨ
ꯃꯣꯏ ꯆꯠꯄꯗꯣ ꯆꯠꯇꯕ ꯃꯥꯜꯂꯦ ꯍꯥꯏꯕ
ꯆꯠꯇ꯭ꯔꯦ ꯍꯣꯏ ꯍꯣꯏ ꯇꯥꯅꯤꯌꯥꯅꯗꯤ ꯆꯠꯦ ꯆꯦ
ꯑꯁ ꯑꯗꯨꯗꯤ ꯅ ꯃꯅꯤꯦꯛꯥꯎ ꯆꯠꯂꯗꯅ ꯍꯟꯗꯛ ꯏꯊꯣꯝꯅ ꯑꯩ ꯈꯥꯁꯤꯗ
ꯑꯁ ꯑꯩꯅꯗꯤ ꯆꯠꯂꯣꯏ ꯍꯥꯏꯕꯤꯈ꯭ꯔꯕꯅꯦ ꯑꯩꯅ ꯃꯆꯤꯟ ꯊꯤꯔꯒ ꯏꯃꯥ ꯏꯄꯥꯥꯅ ꯌꯥꯗꯦ ꯍꯥꯏꯕꯤꯕ ꯃꯐꯝꯗꯣ ꯂꯥꯞꯄꯁꯤꯁꯨ ꯂꯥꯞꯄꯦꯕ ꯈꯪꯕꯔ ꯑꯗꯨꯒ ꯑꯩꯕꯨ ꯒꯥꯔꯤ ꯊꯧꯑꯣ ꯍꯥꯏꯌꯦꯕ ꯍꯣ ꯑꯗꯨꯒꯤ ꯑꯩ ꯇꯟꯕ
ꯎꯝ ꯅꯪ ꯀꯩꯅꯣ ꯅꯪ ꯑ ꯅꯣꯏ ꯑꯅꯤꯈꯛ ꯑꯣꯏꯗꯣꯏꯔꯥ
ꯅꯠꯇꯦ ꯍꯦ ꯇꯅꯤꯁꯀꯥ ꯑꯣꯞꯇꯤꯀꯥ ꯕꯦꯅꯟ
ꯑꯣ ꯑꯣ ꯑꯗꯨꯗꯣ ꯌꯥꯝ ꯂꯥꯞꯄꯦ ꯀꯅꯥꯅ ꯉꯝꯗꯣꯏꯅꯣ
ꯍꯣꯏ ꯑꯗꯨꯒꯤ ꯕꯦꯅꯟ ꯕꯦꯅꯟ ꯍꯦꯛ ꯑꯥ ꯑ ꯇꯥꯅꯤꯁꯀꯥꯒ ꯇꯥꯅꯤꯌꯥꯅ ꯅꯍꯥꯟ ꯅꯪꯒꯤ ꯅꯄꯥ ꯂꯩꯈꯤꯗꯕꯗꯣ ꯑꯗꯨꯒꯤꯁꯨ ꯆꯠꯇꯦ ꯍꯥꯏꯅ ꯅꯨꯡꯉꯥꯏꯇꯦ ꯑꯗꯨꯒꯤ ꯍꯟꯗꯛꯀꯤ ꯍꯟꯗꯛꯀꯤꯗꯤ ꯚꯦꯂꯦꯟꯇꯤꯅꯥꯒꯤ ꯆꯠꯄꯤꯁꯦꯅ ꯍꯥꯏꯕ
ꯃꯥꯏꯒꯤꯗꯣ ꯃꯥꯏꯗꯤꯀꯣ ꯃꯣꯏ ꯂꯝꯗꯣ ꯌꯥꯝ ꯂꯥꯞꯄꯅꯤꯅꯀꯣ ꯑꯩꯈꯣꯏꯗꯤ ꯃꯣꯔꯅꯤꯡꯗꯒꯤ ꯆꯠꯂꯁꯨꯀꯣ ꯏꯞꯅꯤꯡ ꯀꯨꯝꯕ ꯂꯥꯛꯄꯅꯤꯅꯥꯛ ꯌꯥꯝ ꯅꯨꯡꯉꯥꯏꯕ ꯑꯣꯏꯗꯦꯕ
ꯍꯣꯏ ꯑꯗꯨꯒꯤ ꯑꯩꯁꯨ ꯀꯣꯂꯦꯖ ꯆꯠꯀꯅꯤ ꯍꯥꯏꯕꯒꯤ ꯋꯥꯊꯤ ꯇꯧꯔꯒ ꯆꯠꯇꯣꯏꯅꯦꯕꯀꯣ
ꯎꯝ
ꯑꯗꯨꯒꯤ ꯑꯩꯗꯤ ꯇꯟꯕ ꯑꯗꯨꯃꯥꯏꯅ ꯇꯧꯕꯗꯤ ꯑꯗꯨꯒ ꯃꯩꯇꯩꯒꯤꯁꯨ ꯑꯣꯏꯕꯅꯤꯅ ꯑꯗꯨꯒꯤ ꯇꯟꯕ ꯑꯩꯅ
ꯑꯗꯨꯁꯨ ꯇꯜꯂꯦ ꯍꯥꯏꯗꯤ ꯑꯩꯈꯣꯏ ꯍꯧꯖꯤꯛꯇꯤ ꯀꯩꯅꯣ ꯇꯧꯋꯦꯗꯅ ꯑꯗꯒꯤ
ꯎꯝ ꯎꯝ
ꯑꯗꯣ ꯑꯩꯈꯣꯏ ꯑꯃꯨꯛ ꯑꯦꯛꯖꯣꯝ ꯂꯣꯏꯔꯒ ꯍꯥꯏꯅꯁꯦ ꯃ ꯌꯥꯕ꯭ꯔꯥ ꯌꯥꯗꯕ꯭ꯔꯥꯁꯨ ꯌꯦꯡꯁꯤꯗꯨꯅ ꯚꯥꯏ ꯇꯥꯕ꯭ꯔꯣ
ꯇꯌꯦ ꯇꯌꯦ
ꯑꯩꯅ ꯗꯨꯀꯥꯟꯗꯣ ꯌꯥꯝ ꯀꯩ ꯍꯥꯏꯅꯤ ꯌꯥꯝ ꯇꯥ ꯍꯥꯏꯕ ꯍꯥꯏꯗꯤ ꯀꯃꯥꯏ ꯍꯥꯏꯗꯅꯣ ꯑ ꯑꯥꯎ ꯇꯥꯔꯦ ꯁꯥꯏꯗꯤ ꯇꯥꯗ
ꯑꯩ ꯑꯦꯌꯥꯔꯄꯤꯁꯇꯣ ꯃꯈꯥ ꯂꯩꯕ ꯑꯗꯨꯒꯤ ꯅꯠꯇ꯭ꯔꯗꯤ ꯁ꯭ꯄꯤꯀꯔ ꯌꯥꯎꯗꯕꯅꯤꯅ ꯐꯣꯟ ꯄꯥꯏꯕꯗꯨ ꯎꯝ ꯑꯦꯔꯄꯤꯁ ꯍꯥꯞꯄꯅꯤꯅ
ꯅꯪ ꯏꯌꯥꯔꯄꯤꯁ ꯍꯥꯞꯄꯗꯣ ꯑꯩꯗꯤ ꯐꯖꯅ ꯇꯥꯗꯦ ꯁꯤꯗꯗꯤ ꯇꯔꯕꯣ ꯚꯥꯏ
ꯇꯥꯏꯌꯦ ꯇꯥꯏꯌꯦ
ꯑ ꯇꯦꯞ ꯁꯕ ꯆꯥꯡ ꯊ ꯃꯤꯅ ꯆ ꯍꯥꯎ
ꯑꯦꯝ ꯑꯦ ꯇꯝꯒꯦꯔꯥ
ꯇꯝ ꯀꯩꯅꯣ ꯇꯝꯗꯣꯏꯅꯦ ꯑꯗꯨꯗꯣ ꯑꯦꯛꯖꯥꯝ ꯍꯟꯗꯛꯇꯤ ꯀꯩꯅꯣ ꯑꯦꯛꯖꯥꯝ ꯊꯥꯕ ꯊꯥꯗꯕ ꯌꯥꯎꯋꯤꯗ ꯑꯗꯨꯅꯥ ꯑꯗꯨꯒꯤ ꯇꯝꯕꯗꯤ ꯇꯝꯕꯅꯦ
ꯃꯄꯟ ꯂꯣꯝ ꯆꯠꯀꯦꯔ
ꯑꯦꯝ ꯌꯨꯗ ꯇꯝꯗꯔꯗꯤ ꯑꯗꯨꯗꯅ ꯍꯦꯟꯅ ꯈꯤꯇꯪꯁꯨ ꯑꯦꯟꯖꯣꯏ ꯇꯧꯕ ꯅꯨꯡꯉꯥꯏꯔꯅꯤꯗꯅ ꯑꯗꯨꯅ ꯑꯗꯨꯗꯒꯤ
ꯍꯣꯏ ꯀꯣ ꯅꯪ ꯑ ꯅꯪ ꯑꯦꯝ ꯌꯨꯗ ꯇꯝꯅꯗꯤ ꯍꯣꯁ ꯁꯦ ꯂꯩꯒꯦꯔꯥ ꯅꯠꯇ꯭ꯔꯒ ꯌꯨꯝꯗꯩ ꯌꯨꯝꯗꯒꯤ ꯆꯠꯀꯦꯔꯥ ꯅꯪ ꯑꯦꯝꯑꯦꯁꯦ ꯑꯗꯨꯝ ꯅꯣꯏꯒꯤ ꯁꯣꯁꯤꯌꯣꯂꯣꯖꯤ ꯑꯣꯏꯅ ꯂꯧꯒꯦꯔꯥ
ꯚꯥꯏ ꯅꯪ ꯄꯨꯡ ꯀꯌꯥꯗ ꯇꯨꯝꯒꯦ
ꯊꯦꯡꯕ ꯃꯇꯝ ꯌꯥꯎꯋꯦ ꯉꯟꯕ ꯃꯇꯝ ꯌꯥꯎꯋꯦ
ꯑꯁ ꯍꯟꯗꯛꯇꯤ ꯀꯣ ꯎꯝ ꯍꯥꯏꯗꯤ ꯏꯚꯅꯤꯡ ꯏꯚꯅꯤꯡꯗꯒꯨꯝꯕꯁꯨ ꯂꯥꯏꯔꯤꯛ ꯄꯥꯕꯁꯨ ꯆꯪꯗꯦꯕ ꯑꯗꯨꯒ ꯅꯨꯡꯗꯥꯡꯗꯁꯨ ꯀꯣ ꯑꯗꯨꯝ ꯇꯨꯝꯅꯤꯡꯕꯅꯤꯅꯀꯣ ꯑꯗꯨꯗꯒꯤ
ꯍꯥꯥ
ꯍꯥꯏꯗꯤꯀꯣ ꯍꯧꯖꯤꯛꯇꯤ ꯍꯧꯖꯤꯛꯗꯤ ꯍꯥꯏꯗꯤ ꯈꯤꯇꯪꯁꯨ ꯁꯥꯕꯅꯤꯅꯀꯣ ꯑꯗꯨꯝ ꯇꯨꯝꯅꯤꯡꯕ ꯇꯨꯝꯅꯤꯡꯉꯦꯗꯅ ꯑꯗꯨꯒꯤ
ꯎ
ꯕꯥꯏ
ꯍꯥꯎ
ꯐꯪꯒꯦꯔꯥ ꯍꯥꯏ ꯐꯒꯦꯔꯥ ꯑꯩꯒꯤꯁꯦ
ꯈꯪꯗꯦꯍꯦ ꯑꯗꯨꯗꯤ ꯑꯩ ꯑꯗꯣ ꯍꯣꯔꯦꯟ ꯀꯩꯗꯨꯗ ꯑꯣꯏꯅ ꯍꯥꯏꯔꯛꯑꯒꯦ
ꯑꯧ ꯑꯧ
ꯚꯥꯏ ꯅꯪꯗꯤ ꯑ ꯃꯣꯔꯅꯤꯡꯗ ꯔꯤꯛ ꯄꯥꯕ꯭ꯔ ꯅꯠꯇ꯭ꯔ ꯅꯨꯡꯗꯥꯡꯗ ꯄꯥꯕ꯭ꯔꯣ
ꯇꯥꯏ ꯄꯥꯕ ꯍꯧꯗ꯭ꯔꯤꯕꯅꯦ ꯈꯪꯗꯦꯗꯥ
ꯑ
ꯄꯥꯕꯕꯥ ꯍꯧꯔꯒꯦꯟ ꯂꯩ ꯑꯐꯇꯔꯅꯨꯟ ꯅꯨꯡꯉꯥꯏꯗꯦꯀꯣ ꯑꯐꯇꯔꯅꯨꯟ ꯈꯔ ꯄꯥꯕ ꯅꯨꯡꯗꯥꯡ ꯈꯔ ꯄꯥꯕ ꯑꯗꯨꯝ ꯀꯨꯏꯅꯗꯤ ꯄꯥꯕ ꯉꯝꯃꯣꯏꯕ ꯐꯝꯕ ꯑꯗꯨꯒꯤ ꯇꯥꯏꯝ ꯇꯨ ꯇꯥꯏꯝ ꯀꯣ ꯑꯗꯨꯃꯥꯏꯅ ꯇꯧꯕ ꯀꯥꯟꯗ ꯄꯥꯒꯦꯅ
ꯍꯥꯏꯗꯤꯀꯣ ꯃꯥꯗꯣ ꯑ ꯅꯨꯡꯗꯥꯡ ꯅꯨꯡꯗꯥꯡ ꯈꯛ ꯄꯥꯏ ꯍꯥꯏꯕ ꯍꯥꯏꯗꯤ ꯑ ꯃꯤ ꯃꯤ ꯇꯨꯝꯈ꯭ꯔꯤꯉꯩꯗ ꯌꯥꯝ ꯆꯤꯛꯄ ꯃꯇꯝ ꯍꯥꯏꯕ ꯇꯥꯔꯦꯗꯅ ꯃꯣꯏ ꯅꯥꯏꯛꯇꯣ ꯅꯥꯏꯛꯀꯤ ꯃꯈꯣꯟꯗꯣ ꯃꯈꯣꯟ ꯇꯥꯗꯕꯗꯣ ꯑꯗꯨꯗꯣ ꯍꯦꯟꯅ ꯅꯨꯡꯉꯥꯏ ꯍꯥꯏꯌꯦꯦ
ꯇꯥꯕ꯭ꯔꯥ
ꯎꯝ ꯇꯥꯏꯌꯦ
ꯎꯝ ꯍꯧꯖꯤꯛꯀꯤꯗꯣ ꯇꯥꯍꯧꯗ꯭ꯔꯤꯅꯦ ꯀꯩ ꯍꯥꯏꯕ꯭ꯔꯥ
ꯍꯥꯏꯗꯤ ꯃꯥꯗꯣ ꯎꯝ ꯍꯥꯏꯗꯤ ꯅꯨꯡꯗꯥꯡ ꯍꯥꯏꯗꯤ ꯅꯥꯏꯇ ꯇꯥꯏꯝꯒꯤ ꯁꯥꯝꯒꯨꯝꯕꯀꯣ
ꯎꯝ
ꯑꯗꯨꯒꯨꯝꯕ ꯇꯥꯕ ꯍꯥꯏꯔꯒ ꯏꯪꯕꯒꯨꯝꯕ ꯑꯗꯨꯗ ꯍꯦꯟꯅ ꯅꯨꯡꯉꯥꯏ ꯍꯥꯏꯌꯦꯕ ꯑꯗꯨ ꯑꯗꯨꯒꯤ ꯃꯥꯀꯣ ꯃꯥꯗꯣ ꯍꯟꯗꯛꯇꯤ ꯇꯝꯒꯨꯝꯕꯗ ꯄꯥꯕꯅꯤꯅꯀꯣ ꯅꯥꯏꯛꯝ ꯅꯥꯏꯛ ꯇꯝꯁꯦ ꯑꯩꯠ ꯑꯥꯋꯥꯔꯁꯀꯨꯝꯕ ꯄꯥ ꯍꯥꯏꯌꯦꯦ ꯑꯗꯨꯒ ꯃꯣꯔꯅꯤꯡ ꯑ ꯑꯩꯈꯣꯏ ꯀ꯭ꯂꯥꯁꯀꯤꯗꯣ ꯍꯣꯏ ꯑꯗꯨꯒ ꯀꯣ ꯑ ꯄꯥꯏ ꯍꯥꯏꯌꯦ ꯑꯁ ꯑꯩꯗꯤ ꯑꯗꯨꯒꯣꯀꯣ ꯃꯣꯔꯅꯤꯡ ꯃꯣꯔꯅꯤꯡꯗ ꯑꯣꯏꯅ ꯇꯨꯝꯃꯦ ꯍꯥꯏꯑꯦ ꯑ ꯅꯣꯛꯅꯤꯡꯕꯅꯤꯅ ꯌꯥꯔꯣꯏ ꯑꯗꯨ ꯅꯍꯥꯟ ꯂꯥꯛꯇꯕꯁꯨ ꯀꯣ ꯑꯗꯨꯒꯤ
ꯑꯣꯗꯨꯗꯤ
ꯍꯣꯏ ꯑꯣꯏꯕꯅꯤ ꯑꯣꯏꯕꯅꯤ ꯑꯗꯨꯕꯨꯗꯤ
ꯈꯪꯗꯦ ꯑꯁꯦꯡꯕꯒꯤ ꯄꯥꯕ꯭ꯔꯥ ꯈꯔ ꯎꯠꯀꯦ ꯍꯥꯏꯕꯒꯤ ꯇꯧꯕ꯭ꯔꯥ ꯈꯪꯗꯦꯅ ꯃꯤꯗꯤ
ꯑꯗꯣ ꯃꯥꯗꯣ ꯍꯌꯦꯡ ꯍꯌꯦꯡ ꯋꯥꯏ ꯍꯥꯏꯗꯤ ꯑ ꯀꯃꯥꯏ ꯁꯦ ꯚꯥꯏ ꯑꯁꯦꯡꯕ ꯑꯣꯏꯕ꯭ꯔꯥ ꯑꯣꯏꯗꯕ꯭ꯔꯥ ꯍꯥꯏꯕꯗꯣ ꯅꯠꯇ꯭ꯔꯥ
ꯑꯩꯗꯤ ꯄꯥꯗꯦ ꯌꯗꯤ ꯄꯥꯏꯗꯦ ꯄꯥꯗꯦ ꯍꯥꯏꯒꯅꯤ ꯑꯩꯗꯤ ꯃꯠ
ꯑꯗꯨꯗꯣ ꯃꯥ ꯃꯥꯌꯤ ꯇꯧ ꯇꯧ ꯀꯃꯥꯏ ꯇꯧꯒꯦ ꯍꯥꯏꯕꯗꯣ ꯌꯦꯡꯉꯁꯦ
ꯍꯣꯏ
ꯑꯁ ꯑꯩꯗꯤꯀꯣ ꯎꯝ ꯑꯩꯗꯤꯗꯤ ꯑꯗꯨꯝ ꯗꯥꯏꯔꯦꯛ ꯍꯥꯏꯕꯅꯤꯅꯀꯣ ꯑꯩꯈꯣꯏꯗꯤ ꯑꯩꯈꯣꯏꯗꯤ ꯑꯗꯨꯝ ꯀꯩ ꯍꯥꯏꯅꯤ ꯂꯩꯕꯁꯤ ꯌꯥꯎꯋꯦ ꯍꯥꯏꯕ ꯑꯩꯗꯤꯀꯣ ꯗꯥꯏꯔꯦꯛ ꯗꯥꯢꯔꯦꯛ ꯍꯥꯏꯕꯅꯦꯕ ꯑꯁ ꯑꯗꯨ ꯇꯧꯕꯦ ꯑꯗꯨ ꯇꯧꯕꯦ ꯇꯜꯂꯗꯤ ꯇꯜꯂꯦ ꯑꯗꯨꯝ ꯍꯥꯏꯌꯦꯕ ꯑꯗꯨꯒꯤ ꯑꯥ ꯁꯔꯅ ꯑꯗꯨꯅꯤ ꯍꯥꯏꯁꯦ ꯁꯔꯅ ꯖꯨ ꯍꯥꯏꯌꯦ ꯑꯁ ꯅꯨꯄꯤꯅꯕꯨ ꯇꯟꯅꯕ꯭ꯔꯣ ꯀ ꯍꯥꯏꯌꯦꯕ
ꯎꯝ
ꯑꯗꯨꯌꯦ ꯑ ꯑꯗꯨꯅꯦ ꯅꯣꯏ ꯅꯨꯄꯥ ꯃꯥ ꯃꯥꯗꯤ ꯅꯨꯄꯥ ꯑꯣꯏꯔꯒꯁꯨ ꯃꯥꯗꯤ ꯌꯥꯝ ꯄꯥꯏ ꯅꯪꯗꯤ ꯅꯨꯄꯤꯅꯦ ꯑꯥ ꯅꯨꯄꯤ ꯅꯨꯐꯧ ꯄꯥꯗꯦ ꯑꯗꯨ ꯇꯧꯋꯦ ꯅꯇꯟ ꯇꯜꯂꯦꯀ ꯍꯥꯏꯌꯦꯕ ꯑꯁ
ꯎꯝ
ꯑꯗꯨꯅꯦ ꯑꯗꯨ ꯍꯥꯏꯔꯁꯨꯀꯣ ꯈꯪꯗꯦ ꯍꯌꯦꯡꯋꯥꯏ
ꯇꯜꯂꯦꯗ ꯃꯩꯇꯩ ꯈꯣꯏꯁꯨ ꯑꯩꯗꯤꯀꯣ ꯃꯩꯇꯩ ꯃꯤ ꯑꯃꯅ ꯐꯠꯇ꯭ꯔꯗꯤꯀꯣ ꯑꯩꯁ ꯃꯤ ꯂꯣꯏꯃꯛ ꯍꯩꯅꯔꯛ ꯑꯣꯏ ꯌꯦꯡꯉꯨ
ꯚꯥꯏ ꯑꯗꯨꯗꯣ ꯍꯥꯏꯒꯅꯨ ꯍꯥꯏꯕ
ꯐꯕꯖꯨ ꯐꯕꯅꯦꯗ ꯑꯃ ꯐꯔꯗꯤ
ꯋꯥꯔꯤ ꯁꯤꯗꯤ ꯀꯣ
ꯑꯩꯁꯨ ꯉꯔꯥꯡ ꯀꯥꯎꯋꯦ
ꯄꯨꯡ ꯇꯦꯟ ꯃꯤꯅꯤꯠꯁ ꯐꯥꯔꯦ ꯑꯃꯨꯛ ꯑꯩꯅ ꯀꯣꯜ ꯇꯧꯔꯛ
ꯍꯣꯏ ꯍꯣꯏ
ꯎꯝ